ꯇꯥꯕꯔ
ꯇꯥꯏꯌꯦꯦ ꯅꯨꯡꯉꯥꯏꯔꯤꯕ꯭ꯔꯣ
ꯉꯉꯔꯤꯌꯦ ꯗꯧꯔꯤꯁꯤ
ꯑꯗꯨꯝ ꯂꯩꯌꯦ ꯇꯨꯝꯗ꯭ꯔꯤꯕ꯭ꯔꯣ
ꯑ ꯇꯨꯝ꯭ꯔꯤ ꯅꯗꯤ
ꯑꯩꯁꯨ ꯇꯨꯝꯗ꯭ꯔꯤꯌꯦꯦ ꯐꯨꯕꯣ ꯌꯥꯝꯕ꯭ꯔꯣ
ꯕꯣ ꯍꯣꯔꯦꯟ ꯌꯦꯡꯁꯤꯔꯗꯤ ꯈꯜꯂꯤꯕꯅꯦ ꯅꯪꯗꯤ ꯌꯦꯡ
ꯑꯁ ꯄꯨꯡ ꯑꯍꯨꯝ ꯃꯈꯥꯏꯗꯔꯥ
ꯍꯣꯏ ꯄꯨꯡ ꯑꯍꯨꯝ ꯃꯈꯥꯏꯒꯤꯗꯣ
ꯑꯁ ꯑꯩꯈꯣꯏꯗꯤ ꯉꯝꯃꯨꯔꯣꯏ ꯑꯩꯈꯣꯏꯗꯤ ꯇꯨꯝꯈ꯭ꯔꯅꯤꯅ ꯂꯩꯕꯅꯦꯌꯦ ꯇꯨꯝꯈ꯭ꯔꯅꯤ ꯍꯥꯏꯅ ꯑꯁ ꯑꯁꯤꯒꯤ ꯀꯣꯜꯗ ꯅꯨꯄꯥ ꯑꯃ ꯀꯣꯜ ꯇꯧꯔꯛꯄ ꯋꯥꯔꯤ ꯅꯨꯡꯉꯥꯏꯅ ꯁꯥꯔ ꯂꯩꯕꯒꯤ ꯇꯨꯝꯅꯤꯡꯗ꯭ꯔꯕ
ꯑꯣ
ꯑꯅꯤꯔ ꯀ ꯑꯅꯤꯔ ꯀꯣ ꯇꯧꯔ ꯀ ꯋꯥꯔꯤ ꯀꯟꯅ ꯁꯥꯕ ꯅꯨꯡꯉꯥꯏꯕ ꯑꯗꯨꯒꯤ
ꯑꯗꯣ ꯏꯕꯥꯅꯤ ꯑꯗꯣ ꯏꯕꯥꯅꯤꯁꯨ ꯑꯃꯨꯛ ꯍꯧꯔꯁꯤꯔꯣ
ꯑꯣ ꯑꯗꯨꯒꯤ ꯀꯣꯜ ꯇꯧꯅꯤꯅꯦ ꯑꯗꯨꯝ
ꯑꯁꯦꯡꯕꯅꯦ ꯌꯥꯝ ꯅꯨꯡꯉꯥꯏꯔꯀꯣ
ꯑ ꯍꯥ ꯍꯥ ꯍꯥ ꯆꯥꯛꯇꯤ ꯆꯥꯈ꯭ꯔꯕ꯭ꯔꯣ
ꯁꯔꯦ ꯏꯟꯅꯪꯗꯤ
ꯑꯩꯁ ꯑꯔꯗꯥꯥ
ꯑꯣ ꯀꯃꯥꯏ ꯀꯃꯥꯏ ꯇꯧꯔꯤꯒꯦ ꯍꯟꯗꯛꯇꯤ
ꯌꯨꯝꯗ ꯑꯗꯨꯝ ꯂꯩꯌꯦ ꯕꯤꯖꯤꯅꯦꯁ ꯇꯧꯋꯦ ꯄꯥꯔꯂꯔ ꯍꯪꯉꯦ ꯑꯩ
ꯑꯦ ꯄꯂꯔ ꯍꯥꯝ ꯔꯣ
ꯎꯝ ꯅꯪ ꯃꯄꯥꯟꯗꯔꯣ
ꯑꯩ ꯃꯄꯥꯟꯗ ꯂꯩꯌꯦ
ꯑ ꯑꯩꯗꯤ ꯃꯄꯥꯟꯗ ꯅꯠꯇꯦ ꯑꯩꯗꯤ ꯑꯁꯤ ꯂꯣꯀꯦꯜꯗ ꯍꯪꯕ ꯌꯥꯝ ꯆꯥꯎꯅ ꯍꯥꯡꯕ ꯅ ꯑꯇꯩꯗ ꯑꯗꯨꯝ ꯂꯣꯀꯦꯜꯒꯤ ꯇꯥꯏꯞꯇ ꯑꯗꯨꯝ ꯍꯥꯡꯕ ꯑꯩꯁꯨ ꯃꯄꯥꯟꯗ ꯂꯩꯔꯝꯃꯦꯕꯀꯣ
ꯑꯣ
ꯑꯗꯨꯒꯤ ꯃꯄꯥꯟꯗꯒꯤ ꯍꯜꯂꯛꯑꯒ ꯃꯄꯥꯟꯗ ꯀꯝꯄꯅꯤꯗ ꯊꯕꯛ ꯇꯧꯕꯗꯨ ꯈꯔ ꯄꯦꯜꯂꯦ ꯍꯥꯏꯅ ꯍꯜꯂꯛꯔꯒ ꯃꯁꯥꯒꯤ ꯍꯥꯡꯕ ꯃꯆꯥ
ꯌꯥꯏꯈꯣ ꯃꯤꯗꯤ
ꯑꯁ ꯌꯥꯕ ꯅꯠꯇꯦꯗ ꯑꯗꯨꯝ ꯅꯈꯣꯏꯅ ꯍꯦꯟꯅ ꯄꯩꯁꯥ ꯄꯥꯏꯕꯅꯤꯅ ꯄꯩꯁꯥꯕꯨꯗꯤ ꯄꯥꯏꯗꯦꯗ ꯑꯩꯈꯣꯏꯗꯤ ꯑꯗꯨꯝ ꯅꯣꯡꯃ ꯅꯣꯡꯃꯥꯒꯤ ꯗꯥꯎꯅꯤꯗ
ꯅꯠꯇꯦꯗ ꯑꯩꯈꯣꯏꯗꯤ ꯄꯩꯁꯥ ꯄꯥꯏꯖꯗꯦꯗ ꯀꯔꯤꯁꯨ ꯇꯧꯖꯗꯦꯗ ꯑꯩꯈꯣꯏꯗꯤ ꯏꯆꯝ ꯆꯝꯅ ꯍꯤꯡꯖꯕ ꯄꯨꯟꯁꯤꯗꯨꯅꯤꯍꯥꯟ
ꯃꯄꯥꯟꯗ ꯂꯩꯔꯗꯤ ꯀ꯭ꯔꯤꯅꯥꯝꯃ ꯇꯧꯔꯝꯅꯤꯍꯦ
ꯇꯧꯗꯦ ꯇꯧꯗ
ꯑꯁ ꯇꯧꯗ꯭ꯔꯗꯤ ꯅꯪ ꯅꯨꯡꯉꯥꯏꯅ ꯂꯩꯕꯗꯤ ꯉꯝꯔꯣꯏꯕ
ꯇꯧꯗꯤ ꯇꯧꯗꯤ ꯑꯗꯨꯒꯤꯅꯦ ꯑꯩꯅ ꯅꯨꯡꯉꯥꯏꯅ ꯂꯩꯕ ꯉꯝꯗ꯭ꯔꯤꯁꯦ
ꯅꯨꯡꯉꯥꯏꯅ ꯂꯩꯔꯨꯕꯒꯤ ꯅꯪ ꯅꯣꯛꯄ ꯉꯝꯃꯤꯁꯤꯗꯤ ꯅꯨꯡꯉꯥꯏꯅ ꯂꯩꯇꯕꯁꯤꯡꯗꯤꯀꯣ ꯅꯣꯛꯄꯁꯨ ꯉꯝꯗ꯭ꯔꯕꯅꯤ ꯍꯧꯖꯤꯛꯒ
ꯅꯪ ꯋꯥꯔꯤ ꯇꯥꯔꯨꯕꯗ ꯑꯩꯁꯨ ꯍꯔꯥꯎꯃꯟꯈꯤꯗꯅ ꯅꯣꯛꯊꯣꯛꯄ ꯈꯪꯍꯧꯗꯦ
ꯎ ꯍ
ꯑꯗꯨꯒꯤ ꯑꯩꯒꯤ ꯑꯩꯒꯤ ꯑꯩꯒꯤ ꯄꯨꯟꯁꯤꯗ ꯈꯜꯂꯨꯕ꯭ꯔꯗꯤ ꯑꯩ ꯅꯣꯛꯐꯝ ꯂꯩꯇ꯭ꯔꯦ
ꯑ ꯅꯪꯁꯦ ꯑꯩꯒꯤ ꯑꯩ ꯑꯁꯤꯒꯤꯁꯦ ꯑꯗꯨꯝ ꯀꯣꯜ ꯇꯧꯕꯅꯦ ꯃꯦꯆꯤꯟ ꯍꯥꯏꯕꯁꯤꯡꯕꯨ ꯀꯣꯜ ꯇꯧꯕ ꯅꯨꯡꯉꯥꯏꯌꯦꯕꯀꯣ
ꯍꯣꯏ ꯑꯗꯨ
ꯑꯗꯨꯒꯤ ꯑ ꯆꯨꯝꯃꯦꯀꯣ
ꯎꯝ ꯆꯃꯦ ꯌꯥꯝ ꯆꯃꯦ ꯑꯗꯨꯗꯤ
ꯍ ꯍꯣꯣ ꯑꯗꯨꯗꯤ ꯑꯩ ꯀꯥꯟ ꯀꯔꯅ ꯄꯤꯅꯤꯡꯉꯦꯍꯦ
ꯀꯟꯅ ꯅꯣꯛꯀꯗꯕꯅꯤ ꯅꯣꯛꯄꯗ ꯏꯍꯤ ꯏꯍꯤ ꯇꯧꯕꯗ ꯄꯦꯟꯗꯕꯅꯦ
ꯑ ꯑꯦꯍ ꯅꯪ ꯑꯩ ꯋꯥꯔꯤ ꯁꯥꯅꯥꯞꯁꯦ ꯉꯥꯝꯃꯔꯣꯏꯗꯧꯕꯅꯦ ꯑꯩ ꯃꯦꯆꯤꯟ ꯍꯥꯏꯕꯒꯤꯀꯣ
ꯑꯩ ꯅꯪꯒꯨꯝꯕꯅꯦ ꯄꯥꯝꯃꯤꯁꯦ
ꯑꯗꯨꯒꯤ ꯃꯤ
ꯑꯩꯗꯤ ꯑꯩꯗꯤꯀꯣ ꯑꯁꯤꯒꯨꯝꯕ ꯄꯥꯝꯃꯦ ꯋꯥꯔꯤ ꯁꯥꯟꯅꯕ ꯃꯇꯝꯗꯗꯤ
ꯍꯣꯏ ꯐ꯭ꯔꯤ ꯑꯦꯟ ꯐ꯭ꯔꯦꯡ ꯑꯣꯏꯔꯒꯀꯣ ꯍꯥꯏꯕꯗꯤ ꯁꯥꯅꯤꯡꯉꯥꯏ ꯑꯗꯨꯝ ꯂꯩꯕꯒꯤꯀꯣ ꯐꯣꯔ ꯇꯥꯏꯝꯁꯁꯨ ꯀꯣꯜ ꯇꯧꯕ ꯂꯩꯌꯦꯕ
ꯑꯗꯨꯅꯦ ꯀꯣꯜ ꯇꯧꯕ ꯌꯥꯔꯗꯤ
ꯎꯝ
ꯃꯣꯏꯅ ꯀꯔꯤ ꯍꯥꯏꯁꯤꯔ ꯁꯨꯃꯥꯏꯅ ꯇꯧꯒꯗꯕꯅꯤ ꯍꯥꯏꯕ ꯂꯩꯗꯅ ꯑꯗꯨꯒꯤ ꯑꯩꯈꯣꯏꯅ ꯄꯪꯇꯧ ꯇꯧꯗꯕꯒꯤꯅꯤꯗ ꯑꯩ ꯑꯩꯒꯤꯗꯤ ꯀꯥꯏꯕ ꯁꯨꯛꯂꯩ ꯂꯩꯇꯦ ꯃꯤ ꯈꯪꯅꯒꯦꯔꯥ ꯈꯪꯅꯔꯣꯏꯒꯦꯔꯥ ꯀꯣ ꯑꯗꯨꯝ ꯀꯣ ꯇꯧꯁꯦ ꯑꯗꯨꯝ ꯑꯌꯥꯕꯤꯅꯦ ꯑꯩꯁꯦ
ꯑꯣ ꯅꯪꯁꯦ ꯑꯩꯒ ꯆꯞ ꯃꯥꯟꯅꯔꯦ ꯑꯗꯨꯗꯤ
ꯍꯣꯏ
ꯉꯁꯤꯁꯦ ꯎꯝ ꯉꯁꯤꯁꯤ ꯑꯩ ꯗꯥꯎ ꯐꯥꯕ ꯃꯥꯜꯂꯦꯕ ꯋꯥꯔꯤ ꯁꯥꯕꯁꯦ
ꯍ
ꯑꯩ ꯅꯨꯡꯉꯥꯏꯕ ꯃꯤ ꯉꯥꯛꯇ ꯋꯥꯔꯤ ꯁꯥꯏꯕ ꯉꯔꯥꯡꯗꯤꯀꯣ ꯑꯩ ꯋꯥꯔꯤ ꯑꯩꯅ ꯁꯥꯕꯁꯨ ꯅꯠꯇꯦꯕ ꯑꯗꯨꯝ ꯀꯣꯜ ꯇꯧꯔꯛꯄꯀꯣ ꯍꯥꯏꯕꯗꯤ ꯑꯗꯨꯝ ꯀꯣꯜ ꯇꯧꯔꯛꯑꯣ ꯍꯥꯏꯔꯒ ꯇꯧꯔꯛꯄ ꯑꯗꯨꯒ ꯀꯣꯜ ꯇꯧꯔꯛꯔꯒ ꯑꯗꯨꯝ ꯍꯥꯡꯕ ꯉꯥꯛꯇ ꯈꯨꯝꯕꯀꯣ
ꯑꯗꯨꯕꯨꯗꯤ ꯅꯨꯡꯉꯥꯏꯇꯕꯅꯦꯍꯦ
ꯑꯣ ꯑꯗꯨꯒꯤ ꯑꯩ ꯅꯨꯡꯉꯥꯏꯇꯕꯁꯦ ꯑꯁ ꯃꯁꯤ ꯀꯣꯜꯁꯤꯗꯤ ꯑꯩ ꯁꯨꯝ ꯇꯧꯗꯧꯔꯔꯦ ꯍꯥꯏꯅ ꯈꯜꯂꯒꯅꯦ ꯑꯩꯁꯦ ꯍꯥꯏꯔꯤꯕꯁꯤ ꯃꯤ ꯑꯃꯅ ꯍꯥꯡꯔꯒ ꯃꯤ ꯑꯃꯅ ꯅꯨꯡꯉꯥꯏꯅ ꯈꯨꯝꯔꯛꯔꯒ ꯑꯃꯨꯛ ꯍꯥꯡꯁꯤꯟꯕ ꯑꯇꯞꯇ ꯇꯧ ꯇꯕꯨꯗꯤ ꯋꯥꯔꯤ ꯁꯥꯕ ꯅꯨꯡꯉꯥꯏꯕ ꯃꯤꯁꯦꯀꯣ
ꯑꯗꯨꯅꯦ ꯑꯗꯨꯅꯦ
ꯑ ꯑꯗꯨ ꯅꯠꯇ꯭ꯔꯒ ꯑꯗꯨꯝ ꯍꯥꯡꯕ ꯉꯥꯛꯇ ꯍꯣꯏ ꯀ꯭ꯔꯤꯝ ꯆꯥꯡꯕꯨꯔꯥꯔꯦ ꯀ꯭ꯔꯤ ꯏꯟꯁꯥꯡ ꯆꯥꯕ꯭ꯔ ꯍꯥꯏꯔꯒ ꯗꯥꯜ ꯉꯁꯥꯏ ꯆꯥꯔꯕ꯭ꯔ ꯍꯥꯏꯔꯒ ꯍꯣꯏ ꯑꯍꯦ ꯑꯗꯨꯃꯥꯏꯅ ꯅꯧꯔꯇ ꯀꯃ ꯅꯨꯡꯉꯥꯏꯗꯦꯕ
ꯑꯗꯨꯗꯤ ꯀꯣ
ꯑꯥ
ꯅꯪ ꯔꫭ ꯔꯣꯕꯣꯠꯔ ꯍꯥꯏꯔꯗꯤ ꯍꯣꯏ
ꯑ ꯑꯥ ꯑꯗ ꯉꯁꯥꯏ ꯆꯥꯈ꯭ꯔꯕ꯭ꯔꯥ ꯍꯥꯏ ꯇꯨꯝꯅꯤꯡ ꯇꯨꯝꯗ ꯇꯨꯝꯗ꯭ꯔꯤꯕ꯭ꯔꯣ ꯇꯨꯝꯗ꯭ꯔꯤ ꯌꯥꯔꯦꯀꯣ ꯍꯥꯏꯕꯗꯤ ꯍꯣꯏ ꯇꯨꯝꯗ꯭ꯔꯤꯌꯦ ꯅꯪ ꯇꯨꯝꯗ꯭ꯔꯤꯕ꯭ꯔꯥ ꯑꯗꯨꯃꯥꯏꯅ ꯇꯧꯔꯗꯤ ꯈꯔ ꯅꯨꯡꯉꯥꯏꯗꯅ ꯀꯣꯏꯁꯟ ꯍꯥꯏꯕꯗꯤ ꯍꯪꯔꯛꯇꯦꯕ ꯑꯟꯁꯔ ꯉꯥꯛꯇ ꯄꯤꯕꯁꯦ ꯑꯩ ꯅꯨꯄꯥꯁꯤꯡ ꯌꯥꯝꯃꯦ ꯑꯗꯨꯒꯨꯝꯕꯅꯦ
ꯍ ꯍ ꯍ ꯅꯨꯄꯥꯁꯤꯡ ꯌꯥꯝꯃꯦ
ꯅꯨꯄꯤꯁꯤꯡꯗꯤ ꯉꯥꯡꯕ ꯅꯨꯡꯉꯥꯏꯕ ꯌꯥꯝꯃꯦ ꯋꯥꯔꯤ ꯁꯥꯕ ꯅꯨꯡꯉꯥꯏꯕ ꯌꯥꯝꯃꯦ ꯅꯨꯄꯥꯁꯤꯡꯅꯦ ꯅꯨꯄꯥꯁꯤꯡ ꯑꯣꯏꯔꯁꯨ ꯈꯔ ꯑꯉꯥꯡ ꯑꯣꯏꯕꯁꯤꯡꯗꯨꯒꯣ ꯍꯥꯏꯗꯤ ꯀ꯭ꯂꯥꯁ ꯇꯨꯋꯦꯜꯐ ꯀꯨꯝꯕ ꯑꯣꯏꯕ ꯍꯣꯁ ꯍꫭꯁꯇꯦꯜꯗ ꯂꯩꯕꯒꯨꯝꯕ ꯑꯗꯨꯒꯨꯝꯕ ꯂꯩꯌꯦꯗꯅ ꯑꯗꯨꯒꯨꯝꯕꯁꯤꯡ ꯑ ꯍꯥꯏꯕꯗꯤ ꯆꯖꯠ ꯆꯠ ꯁꯥꯟꯅꯕ ꯐꯪꯕꯅꯤꯅꯀꯣ ꯑꯗꯨ ꯀꯦ ꯑꯗꯨꯒꯨꯝꯕ ꯃꯤꯅꯤꯗ ꯑꯩꯒꯤꯗꯤ ꯑꯩꯅ ꯋꯥꯔꯤ ꯁꯥꯟꯅꯕꯁꯦ ꯑꯗꯨꯃꯥꯏꯅ ꯅꯪꯒꯨꯝꯕ ꯉꯁꯥꯏ ꯅꯨꯄꯥꯁꯨ ꯐꯖꯅ ꯋꯥꯔꯤ ꯁꯥꯟꯅꯩꯕ ꯑꯗꯨꯃꯥꯏꯅꯀꯣ ꯅꯣꯛ ꯅꫭꯛꯔꯒ ꯍꯥꯏꯗꯤ ꯑꯩꯈꯣꯏꯅꯤ ꯋꯥꯔꯤꯁꯦ ꯂꯣꯏꯗ꯭ꯔꯤꯉꯩꯗ ꯃꯇꯥꯝꯗꯣ ꯍꯦꯛ ꯍꯦꯛ ꯆꯠꯈ꯭ꯔꯕꯣ ꯎꯝ ꯑꯗꯨꯒꯤ ꯑꯗꯨꯒꯨꯝꯕꯗꯤ ꯎꯝ ꯍꯥꯏꯕꯗꯤ ꯃꯇꯝ ꯆꯠꯄꯁꯨ ꯈꯪꯗꯦ ꯀꯣ ꯇꯥꯏꯝ ꯄꯥꯁꯁꯨ ꯑꯣꯏꯔꯦ ꯑꯗꯨꯝ ꯅꯨꯡꯉꯥꯏ ꯎꯝ ꯊꯨꯅ ꯂꯣꯏꯁꯤꯟꯔꯒ ꯅꯨꯡꯉꯥꯏꯑꯕ ꯅꯪꯒꯨꯝꯕ ꯑꯗꯨꯝ ꯋꯥꯔꯤ ꯁꯥꯕ ꯐꯪꯔꯗꯤꯀꯣ
ꯍꯣꯏ ꯑꯩꯈꯣꯏꯁꯦ ꯑꯗꯨꯝ ꯅꯨꯃꯤꯠ ꯆꯨꯞꯄ ꯊꯕꯛ ꯁꯨꯔꯒ ꯋꯥꯈꯜꯁꯦ ꯈꯔ ꯃꯥꯏꯟꯁꯦ ꯈꯔ ꯋꯥꯕ ꯃꯇꯝꯗ ꯋꯥꯔꯤ ꯋꯥꯇꯥꯏ ꯑꯗꯨꯝ ꯁꯥꯟꯅꯔꯗꯤ ꯈꯔ ꯅꯨꯡꯉꯥꯏꯗꯅ ꯋꯥꯈꯜꯁꯨ ꯄꯣꯊꯥꯐꯝ ꯂꯩꯗꯅ ꯀꯣ
ꯑ ꯍꯣꯏ ꯑꯗꯨꯅꯦ
ꯑꯗꯨꯒꯤꯗꯃꯛꯇꯅꯤꯗ ꯃꯤꯑꯣꯏꯕꯁꯦ ꯃꯤ ꯑꯇꯣꯞꯄꯁꯨ ꯃꯥ ꯃꯥꯒꯤ ꯄꯣꯠꯂꯨꯝ ꯊꯥꯡꯔꯒ ꯂꯩꯕꯅꯦꯕ ꯍꯥꯏꯗꯣꯛꯄ ꯌꯥꯗꯕꯀꯣ ꯑꯗꯨꯕꯨ ꯃꯔꯨꯞꯃꯄ ꯄꯥꯥꯡꯕꯨ ꯁꯨꯃꯥꯏꯅ ꯋꯥꯔꯤ ꯁꯥꯟꯅꯔꯗꯤ ꯑꯩꯈꯣꯏ ꯋꯥꯈꯜꯁꯨ ꯈꯔ ꯄꯣꯊꯥꯐꯝ ꯂꯩꯗꯅ ꯅꯣꯛꯄ ꯃꯇꯝꯁꯨ ꯈꯔ ꯂꯩꯔꯦ ꯅꯠꯇ꯭ꯔꯥ ꯑꯗꯨꯅꯦꯕ ꯑꯗꯣ ꯅꯪ ꯉꯁꯤ ꯀꯩ ꯃꯊꯦꯜ ꯆꯥꯔꯒꯦ
ꯑꯩꯁꯤꯦ ꯗꯥꯎ ꯆꯥꯏꯕ ꯉꯗꯀꯣ
ꯍ
ꯗꯥꯎ ꯆꯥꯏꯑ ꯑꯗꯨꯒ ꯑꯃꯁꯣꯏꯕꯨꯝ ꯀꯥꯡꯁꯣꯏ ꯆꯥꯏꯌꯦ
ꯑꯣ ꯌꯥꯝ ꯍꯥꯥꯔꯀꯣ
ꯁꯕꯝꯁ ꯁꯣꯏꯕꯨꯝꯁꯨ ꯄꯦꯜꯂ ꯆꯠꯅꯤꯗ ꯑꯁꯤꯗ ꯂꯩꯕꯁꯀꯣ ꯃꯄꯥꯟꯗ ꯂꯩꯔꯗꯤ ꯌꯥꯝ ꯆꯥꯅꯤꯡꯕ
ꯑꯗꯨꯅꯤ ꯑꯩꯈꯣꯏ ꯑꯩꯈꯣꯏ ꯍꯧꯖꯤꯛ ꯌꯥꯝ ꯆꯥꯅꯤꯡꯈ꯭ꯔꯕꯅꯤ ꯂꯩꯒꯦ ꯍꯥꯏꯔꯤꯁ ꯁꯨ ꯃꯃꯟ ꯇꯥꯡꯉꯦ ꯃꯆꯥ ꯃꯆꯥꯗ ꯌꯥꯡꯈꯩ ꯆꯥꯝꯃ ꯆꯅꯤ ꯑꯗꯨꯝ ꯌꯧꯋꯦꯅ
ꯍꯣꯏ
ꯃꯆꯥ ꯃꯆꯥꯗꯀꯣ ꯄꯦꯛꯀꯦꯠ ꯄꯦꯛꯀꯦꯠ ꯌꯣꯟꯕꯗꯣ ꯁꯨꯃꯥꯏꯅ ꯇꯧꯋꯦꯕ
ꯑ ꯑꯗꯨꯅꯦ
ꯑꯩꯈꯣꯏ ꯈꯨꯟꯗ ꯂꯩꯕ ꯃꯇꯝꯗꯗꯤ ꯑꯩꯈꯣꯏ ꯈꯨꯟꯒꯤ ꯌꯦꯟꯁꯥꯡ ꯅꯥꯄꯤ ꯆꯥꯅꯤꯡꯗꯦꯗꯅ
ꯎꯝ ꯃꯥꯅꯦ
ꯅꯥꯄꯤ ꯂꯣꯏꯔꯦ ꯁꯥꯗꯒꯤ ꯍꯦꯟꯅ ꯑꯩꯈꯣꯏꯒꯤ ꯌꯦꯟꯁꯥꯡ ꯅꯥꯄꯤꯗꯣ ꯆꯥꯅꯤꯡ ꯃꯅꯜ ꯑꯣꯏꯅꯤ ꯍꯧꯖꯤꯛꯛꯇ
ꯑꯁ ꯃꯥꯅꯦ ꯑꯦ ꯃꯅꯦ ꯑꯩꯁꯨ ꯃꯄꯥꯟꯗ ꯂꯩꯔꯝꯕꯗꯣ ꯑꯣ꯭ꯔꯣ ꯆꯅꯤ ꯆꯕꯗ ꯑꯃꯨꯔꯛ ꯆꯥꯅꯤꯡꯕꯗꯣꯀꯣ ꯁꯥꯀꯤꯁꯦ ꯕꯣꯏꯂꯔꯗꯤ ꯑꯩ ꯄꯦꯟꯕ ꯑꯗꯨ ꯕꯣꯏꯂꯔ ꯀꯦꯖꯤ ꯑꯃ ꯂꯧꯒꯦꯔꯥ ꯑꯣꯔꯣꯛ ꯑꯃ ꯂꯧꯒꯦꯔꯥ ꯍꯥꯏꯅ ꯍꯥꯏꯔꯗꯤ ꯑꯩꯅ ꯑꯣꯔꯣꯛ ꯂꯧꯥꯎꯒꯅꯤ ꯍꯥꯏꯔꯒ ꯑꯩꯒꯤ ꯐ꯭ꯔꯦꯟꯁꯤꯡꯅ ꯅꯣꯛꯄꯅꯦ ꯅꯪꯁꯦ ꯍꯦꯟ ꯃꯟꯗ꯭ꯔꯣ ꯑꯃꯨꯔꯣꯛ ꯑꯃꯒ ꯌꯦꯟꯁꯥꯒꯤ ꯏꯦ ꯃꯥꯗꯤ ꯅꯪꯁꯨ ꯍꯤꯍꯟ ꯃꯥꯟꯗ꯭ꯔꯥ ꯍꯥꯏꯅꯀꯣ
ꯑꯣ ꯑꯣ
ꯅꯒꯤ ꯍꯥꯏꯔꯁꯨ ꯐꯪꯗꯕ ꯃꯇꯝꯁꯨ ꯂꯩꯌꯦꯕ
ꯆꯨꯝꯃꯦ ꯆꯨꯝꯃꯦ ꯑꯗꯨꯗꯤ
ꯑꯣ ꯑꯩꯅ ꯃꯣꯔꯣꯛ ꯆꯥꯅꯤꯡꯕꯁꯦ ꯆꯥꯅꯤꯡꯕꯁꯦ ꯃꯣꯔꯣꯛ ꯑꯩ ꯀꯔꯝꯥꯏꯅ ꯆꯥꯕ꯭ꯔꯥ ꯉꯥꯔꯤꯁꯨ ꯍꯥꯞꯅꯤꯡꯉꯥꯏ ꯑꯩ ꯃꯣꯔꯣꯛ ꯀꯣ ꯉꯥꯔꯤꯁꯨ ꯍꯥꯞꯅꯤꯡꯉꯥꯏ ꯄꯥꯝ ꯂꯨꯈ꯭ꯔꯕꯅꯦ ꯑꯩꯅ ꯉꯥꯔꯤꯅꯤ ꯍꯥꯞꯅꯤꯡꯉꯥꯏ ꯑꯩꯒꯤ ꯐ꯭ꯔꯦꯟ ꯂꯩꯌꯦꯕꯀꯣ
ꯍꯣꯏ
ꯑꯩꯅ ꯃꯣꯔꯣꯛ ꯍꯥꯞꯅꯤꯡ ꯃꯣꯔꯣꯛꯇꯣ ꯑꯩꯅ ꯇꯧꯒꯦ ꯑꯩ ꯀꯔꯤꯩꯅꯣ ꯉꯥꯔꯤ ꯍꯥꯞꯔꯣꯏ ꯍꯥꯏꯔꯗꯤ ꯃꯥꯅ ꯀꯔꯤꯒꯤꯔꯥ ꯍꯥꯏꯅ ꯍꯪꯛꯕ ꯑꯗꯨꯒꯤ ꯑꯩꯅ ꯉꯥꯔꯤ ꯍꯥꯕ꯭ꯔꯗꯤ ꯑꯣꯝꯕ꯭ꯔꯣꯛ ꯐ꯭ꯔꯦꯁꯀꯤ ꯃꯅꯥꯝꯗꯨ ꯆꯠꯂꯦ ꯑꯗꯨꯅ ꯁꯞ ꯀꯩꯅꯣꯗꯣ ꯑꯦꯖꯤ ꯃꯣꯇꯔꯗꯣ ꯈꯔ ꯍꯥꯞꯀꯅꯤ ꯆꯅꯝ ꯈꯔ ꯍꯥꯞꯀꯅꯤ ꯑꯗꯨꯃꯥꯏꯅ ꯇꯧꯔ ꯃꯦꯠꯈꯥꯏꯔ ꯑꯩꯅ ꯆꯥꯕꯀꯣ ꯑꯁ ꯑꯗꯨꯒꯤ ꯑꯩꯒꯤ ꯃꯃꯤꯡ ꯑꯥ ꯊꯨꯝꯗꯨ ꯈꯔ ꯍꯥꯞꯈ꯭ꯔꯅꯤ ꯑꯖꯤ ꯑꯖꯤꯅꯣ ꯃꯣꯇꯣꯔ ꯍꯥꯏꯕꯗꯣ ꯑꯗꯨꯗꯣ ꯑꯗꯨꯗꯣ ꯈꯔ ꯍꯥ ꯀꯨꯅꯤ ꯑꯗꯨꯃꯥꯏꯅ ꯃꯦꯠꯈꯥꯏꯔ ꯑꯩꯗꯤ ꯍꯦꯛ ꯍꯦꯛ ꯆꯥꯕꯅꯦ ꯎ ꯃꯣꯔꯣꯛꯇꯣ ꯍꯧꯖꯤꯛꯀꯥꯟꯗꯤꯀꯣ ꯉꯥꯔꯤ ꯍꯥꯞꯇ꯭ꯔꯗꯤ ꯍꯧꯗꯦꯕ ꯑꯁ ꯃꯄꯥꯟꯗ ꯂꯩꯕꯗꯧꯔꯣ ꯀꯦ ꯃꯥ ꯅꯥꯝꯗꯣ ꯅꯨꯡꯁꯤꯃ ꯍꯗꯅ ꯉꯥꯔꯤ ꯍꯥꯞꯅꯤꯡꯉꯥꯏꯁꯨ ꯑꯩ ꯄꯥꯝꯂꯨꯔꯕꯅꯦ
ꯍꯧꯖꯤꯛ ꯍꯧꯖꯤꯛ ꯑꯩꯈꯣꯏꯁꯨ ꯁꯨꯃꯥꯏꯅ ꯑꯗꯨꯝ ꯇꯧꯋꯦ ꯃꯣꯔꯣꯛꯇꯣ ꯐ꯭ꯔꯦꯁꯇꯣ ꯃꯣꯏ ꯄꯦꯀꯦꯠ ꯄꯦꯀꯦꯠ ꯃꯔꯤ ꯃꯉꯥ ꯊꯝꯕꯗꯣ ꯌꯥꯡꯈꯩ ꯌꯥꯡꯈꯩ ꯆꯥꯝꯃ ꯆꯥꯝꯃ ꯑꯗꯨꯝ ꯇꯧꯋꯦꯕ ꯑꯗꯣ ꯍꯣꯏ ꯑꯃꯦꯠꯄꯗꯣ ꯆꯥꯅꯤꯡꯗꯦꯕ ꯑꯗꯨ ꯌꯥꯝꯅ ꯐ꯭ꯔꯦꯁ ꯑꯣꯏꯕꯗꯣ ꯀꯣ
ꯍ
ꯊꯨꯝꯒ ꯑꯗꯨꯝ ꯆꯥꯔꯁꯨ ꯑꯗꯨꯝ ꯍꯥꯎꯋꯦꯕ ꯃꯥꯗꯣ
ꯑꯗꯨꯅꯦꯕ ꯃꯦꯜꯂꯗꯤ ꯄꯥꯝ ꯂꯨꯧꯕꯅꯦ
ꯑꯗꯨꯗꯦ
ꯑꯁ ꯃꯣꯔꯣꯛ ꯍꯥꯎꯕꯁꯦ ꯃꯣꯔꯣꯛ ꯍꯥꯎꯕꯁꯦ ꯃꯄꯥꯟꯗ ꯂꯩꯕꯁꯦꯀꯣ
ꯍꯣꯏ
ꯑꯁ ꯂꯩꯇꯕꯒꯤ ꯍꯦꯟꯅꯁꯨ ꯍꯥꯎꯕ ꯃꯥꯜꯂꯦꯗ ꯑꯁꯤ ꯗꯤ ꯅꯤꯇꯤ ꯆꯥꯕꯅꯤꯅꯀꯣ ꯍꯥꯎꯕ ꯆꯥꯅꯤꯡꯉꯦ ꯑꯣ ꯑꯗꯨꯒꯤ ꯉꯥꯔꯤꯒꯨꯝꯕ ꯍꯥꯞꯅꯤꯡꯉꯦ ꯑꯗꯨ ꯑꯁ ꯃꯄꯥꯟꯗꯗꯤ ꯉꯥꯔꯤ ꯐꯥꯎꯁꯨ ꯍꯥꯞꯅꯤꯡꯉꯥꯏ ꯄꯥꯝꯅꯕꯅꯦ ꯑꯩꯅ ꯉꯥꯔꯤ ꯍꯥꯞꯀꯅꯣ ꯃꯔꯤ ꯍꯥꯞꯄ꯭ꯔꯗꯤ ꯎꯝ
ꯑꯩꯈꯣꯏ ꯃꯤꯑꯣꯏꯕꯗꯤ ꯑꯩꯈꯣꯏꯗ ꯂꯩꯕ ꯄꯣꯠꯇꯨ ꯄꯥꯝꯗꯦ ꯍꯥꯏ ꯐꯪꯗꯕ ꯄꯣꯠ ꯍꯦꯗ ꯍꯥꯏ
ꯑꯣ ꯑꯗꯨꯅꯦꯕ
ꯑꯗꯨꯗꯅꯦꯅꯤ
ꯑꯐ
ꯑꯩꯈꯣꯏ ꯏꯅꯥꯛꯇ ꯂꯩꯔꯗꯤ ꯌꯥꯝꯅ ꯑꯃꯨꯛ ꯆꯥꯅꯤꯡꯉꯣꯏꯕ ꯑꯩꯈꯣꯏꯗꯒꯤ ꯈꯔ ꯀꯔꯤ ꯍꯥꯏꯁꯤꯔꯥ ꯈꯔ ꯂꯥꯞꯅ ꯂꯩꯕ ꯈꯔ ꯇꯥꯡꯅ ꯐꯪꯕ ꯄꯣꯠꯇꯨꯅꯦꯕ ꯑꯩꯈꯣꯏ ꯆꯥꯅꯤꯡꯉꯤꯗꯣ ꯌꯨꯝꯗꯗꯒꯤꯩꯗꯤ ꯑꯃꯨꯛ ꯆꯥꯅꯤꯡꯉꯣꯏꯕꯀꯣ ꯍꯧꯖꯤꯛ ꯆꯥꯅꯤꯡꯉꯤꯁꯦ ꯁꯤꯗ
ꯑꯗꯨꯅꯦꯕ ꯑꯁ ꯅꯐꯣꯟ ꯍꯥꯏꯕ꯭ꯔꯥ ꯐꯣꯟ ꯕꯅꯅꯦꯝꯗꯨ ꯑꯗꯨꯣꯁꯨ ꯆꯥꯅꯤꯡꯕꯅꯦ ꯂꯐꯨꯗꯣ ꯀꯔꯤꯅꯣ ꯃꯄꯥꯟꯗ ꯂꯩꯔꯗꯤ ꯀꯣ ꯑꯁ ꯑꯁꯤꯒꯗꯤ ꯃꯁꯛꯁꯨ ꯌꯥꯡꯅꯤꯡꯗꯤ ꯄ ꯅꯠꯇꯦ ꯆꯥꯃ ꯎꯝ ꯆꯥ ꯃꯥꯟꯗꯅ ꯆꯥꯅꯤꯡꯕꯁꯨ ꯐꯥꯎꯗꯦ ꯑꯩꯅ ꯑꯣꯝ꯭ꯔꯛ ꯑꯣꯝ꯭ꯔꯛ ꯇ ꯊꯥꯕꯅꯦ ꯑꯩꯅ ꯂꯥꯁ ꯏꯌꯥꯔꯀꯣ ꯑꯁ ꯑꯩꯒꯤ ꯃꯣꯔꯣꯛꯇꯨ ꯐꯖꯕꯗꯣ ꯄꯥꯝꯕꯤ ꯑꯅ ꯑꯃꯅ ꯍꯥꯏꯕꯗꯤ ꯃꯄꯥꯟꯗ ꯅꯠꯇꯦꯗ ꯑꯁꯤꯗꯀꯣ ꯌꯨꯝꯗꯀꯣ ꯊꯔꯒ ꯄꯥꯝꯕꯤ ꯑꯃꯅꯁꯨ ꯆꯥꯕ ꯉꯝꯗꯕꯅꯦ ꯑꯩꯗꯨꯒꯣ ꯂꯥꯁ ꯂꯥꯁ ꯌꯤꯌꯥꯔꯗꯣ ꯑꯄꯥꯅꯤ ꯃꯤ ꯌꯥꯝ ꯊꯥꯏ ꯇꯔꯥꯒꯨꯝꯕ ꯊꯥꯏ ꯑꯗꯨ ꯂꯣꯏ ꯃꯪꯕ ꯇꯤ ꯐꯖꯗꯕ ꯑꯗꯨ ꯃꯔꯤ ꯃꯉꯥꯗꯤ ꯐꯕꯀꯣ ꯑꯁ ꯂꯩ ꯂꯩꯀꯥꯏ ꯌꯥꯝꯅ ꯃꯤꯕꯨ ꯌꯥꯝ ꯄꯤ ꯆꯥꯔꯒ ꯆꯥꯔꯁꯨ ꯆꯥꯕ ꯉꯝꯗꯃꯦ ꯐꯖ ꯃꯟꯕ ꯑꯗ ꯃꯥꯏꯅ ꯐꯖꯩ ꯍꯥꯏꯅ ꯑꯩꯅ ꯗꯤꯁ ꯌꯔꯗꯨ ꯑꯃꯨꯛ ꯊꯥꯕ ꯄꯥꯝꯕꯤꯗꯤ ꯌꯥꯝ ꯐꯖꯅ ꯍꯦꯟꯗ ꯃꯅꯥ ꯆꯥꯎꯔꯒ ꯊꯣꯛꯄ ꯑꯗꯨꯒ ꯄꯥꯟꯒꯅꯤ ꯍꯥꯏꯅ ꯄꯥꯟꯕ ꯍꯧꯔꯕ ꯍꯧꯖꯤꯛꯀꯥꯟꯗꯨ ꯄꯥꯟꯕ ꯍꯦꯛ ꯍꯧꯕꯗꯨ ꯏꯁꯀꯤꯟ ꯆꯥꯡꯕ꯭ꯔꯥ ꯀ꯭ꯔꯤ ꯇꯧꯕ꯭ꯔꯥ ꯀꯇ ꯂꯣꯏꯅꯃꯛ ꯄꯨꯝ꯭ꯔꯒ ꯑꯗꯨꯃꯥꯏꯅ ꯇꯧꯔꯕꯀꯣ ꯑꯁ ꯑꯦ ꯅꯨꯡꯉꯥꯏꯇꯕꯗꯣ ꯍꯥꯏꯕꯗꯤ ꯄꯥꯝꯕꯤꯁꯦ ꯐꯖꯕꯗꯣ
ꯍꯣꯏ ꯍꯣꯏ ꯍꯣꯏ ꯃꯄꯨꯡ ꯐꯥꯗ꯭ꯔꯤꯉꯩꯗ
ꯍꯣꯏ ꯃꯄꯨꯡ ꯐꯥꯗ꯭ꯔꯤꯉꯩꯗ ꯄꯥꯟꯕꯗꯤ ꯍꯧꯔꯦꯕ ꯑꯗꯨ ꯃꯅꯥꯗꯨ ꯂꯣꯏꯅꯃꯛ ꯀꯦꯜꯂꯛꯈ꯭ꯔꯕ ꯀꯩꯅꯣ ꯇꯧꯕ ꯇꯤꯟ ꯆꯪꯈ꯭ꯔꯕ ꯃꯥꯂꯦꯗꯤꯁ ꯌꯌꯥꯔꯒꯤꯗꯤ ꯈꯪꯗꯦ ꯀꯔꯤꯒꯤꯔꯥ ꯑꯁ ꯃꯤꯅ ꯍꯥꯏꯕꯗꯤ ꯂꯩꯕꯥꯛꯇꯣ ꯍꯥꯔꯗꯣ ꯐꯥꯝꯃꯟꯕꯒꯤꯅꯦ ꯅꯪꯒꯤꯗꯣ ꯍꯥꯏꯅꯗꯤ ꯍꯥꯏꯌꯦ ꯎꯣꯔꯣꯛꯁꯦ ꯂꯩꯕꯥꯛ ꯌꯥꯝ ꯐꯥꯃꯜꯂꯗꯤ ꯊꯣꯛꯇꯦ ꯍꯥꯏꯅꯗꯤ ꯍꯥꯏꯌꯦꯕ
ꯑꯣ ꯑꯣ ꯑꯣ
ꯑꯗꯨ ꯑꯣꯏꯕ ꯃꯥꯜꯂꯩ ꯑꯩꯅ ꯅꯥꯂꯥꯒꯤ ꯀꯩꯅꯣ ꯀꯔꯝꯍꯥꯏꯅꯁꯦ ꯂꯩꯕꯥꯛꯇꯣ ꯑꯗꯨꯒꯨꯝꯕ ꯌꯥꯝ